ꯑꯣ ꯇꯥꯕꯤꯔꯤꯕ꯭ꯔꯣ ꯑꯁ ꯌꯨꯝꯗ ꯂꯩꯌꯦꯕꯦꯝꯃ
ꯊꯕꯛ ꯌꯥꯝ ꯆꯤꯟꯕ꯭ꯔꯣ
ꯑꯁ ꯂꯦꯦ ꯑꯩꯗꯤ ꯇꯤꯒꯤ ꯑꯗꯨꯝ ꯆꯤꯟꯕꯅꯦ ꯍꯥꯏꯗꯤ ꯊꯕꯛ ꯆꯤꯟꯕꯤꯅꯦ
ꯆꯠꯇ꯭ꯔꯣꯅ ꯉꯁꯤ
ꯑꯁ ꯑꯣꯐꯤꯁ ꯆꯗꯤꯦꯡ ꯉꯁꯤ ꯌꯨꯝꯒꯤ ꯊꯕꯛꯇꯧꯋꯦ ꯎ
ꯏꯁꯁ ꯊꯕ ꯌꯥꯝꯝ ꯃꯥꯅꯤꯀꯣ ꯀꯔꯤꯒꯤ ꯑꯣꯐꯤꯁ ꯑꯦꯞꯁꯦꯟ ꯇꯧꯔꯤꯕ꯭ꯔꯣ
ꯑꯁ ꯊꯕꯛ ꯆ ꯑꯁ ꯌꯨꯝꯒꯤ ꯊꯕꯛ ꯀꯅꯥꯝꯗ ꯁ ꯊꯕꯤꯅꯕ ꯃꯤ ꯂꯩꯇ꯭ꯔꯕ ꯑꯗꯨꯒꯤ ꯆꯠꯇ꯭ꯔꯦ ꯉꯁꯤꯁꯦ ꯅꯪꯅꯁꯥꯛꯑ ꯅꯪꯅ ꯁꯤ ꯀꯥꯏ ꯆꯠꯂ
ꯑꯩꯗꯤ ꯉꯁꯤꯗꯤ ꯂꯧ ꯆꯜꯂꯦ ꯍꯟꯂꯛꯑꯦ ꯍꯧꯖꯤꯛ ꯌꯨꯝꯗ ꯂꯩꯌꯦꯦ ꯊꯝꯃꯦ ꯑꯣ ꯌꯥꯝ ꯋꯥꯏꯑꯦ ꯑꯗꯨꯅꯅꯦ ꯅꯣꯏ ꯀꯔꯤ ꯀꯔꯤ ꯃꯩꯊꯦꯟ ꯍꯣꯠꯅꯔꯤꯕꯅꯣ
ꯑꯩꯈꯣꯏ ꯌꯦꯟꯁꯥꯡ ꯈꯛꯇ ꯉꯥꯏꯌꯦ ꯂꯣꯏꯁꯤ ꯌꯦꯟꯁꯥꯡꯁꯦ ꯀꯔꯤ ꯇꯧꯗꯣꯏꯅꯣ
ꯏꯟꯁꯥꯡ ꯍꯥꯎꯔꯗꯤ ꯊꯔꯥꯎꯅ ꯑꯩꯈꯣꯏꯗꯤ ꯌꯦꯟꯁꯥꯡ ꯍꯥꯎꯗꯕꯅꯤꯅ ꯆꯥꯛ ꯇꯟꯗꯦ
ꯑꯦꯁ ꯑꯦꯁ ꯆ ꯀꯃ
ꯑꯦ ꯏꯟꯁꯥꯡ ꯊꯣꯡꯕꯁꯨ ꯍꯩꯇꯕꯕꯨ ꯃꯥ ꯊꯣꯡꯉꯒ ꯆꯥꯕ ꯌꯥꯗꯕꯅꯤ ꯃꯥ ꯊꯣꯡꯔꯤꯗꯤ ꯆꯥꯛ ꯆꯥꯡ ꯆꯪꯗꯦ ꯆꯥꯛ ꯆꯥꯕ ꯌꯥꯗꯦ ꯏꯟꯁꯥꯡꯒ ꯑꯍꯥꯎꯕ ꯊꯣꯡꯕ ꯍꯩꯇꯕꯗꯣ ꯑꯍꯥꯎꯕꯁꯨ ꯂꯩꯁꯨ ꯂꯩꯇꯕ ꯑꯩ ꯂ ꯂꯧ ꯆꯔꯤ ꯏꯅꯦ ꯌꯥꯝ ꯨ ꯋꯥꯏ ꯑꯗ ꯃꯥ ꯌꯨꯝꯗ ꯂꯩꯔꯒ ꯆꯥ ꯆꯥꯐꯥꯎ ꯊꯣꯟꯗꯗꯤ ꯀꯃꯥꯏꯅ ꯇꯧꯗꯣꯏꯅꯣ ꯍꯥꯏꯗꯤ ꯌꯥꯝ ꯋꯥꯏꯑꯦꯕ ꯆꯠꯂꯦ ꯉꯁꯤꯁꯨꯣ ꯍꯌꯦꯡꯁꯨ ꯆꯥꯏꯈꯤꯅꯤ ꯑꯗꯨꯅ ꯊꯕꯛ ꯊꯕꯛ ꯉꯥꯛꯇꯅꯦꯕ ꯍꯥꯏꯗꯤ
ꯑ ꯄ ꯊꯣ ꯇꯥꯕ꯭ꯔꯣ ꯅꯨꯡꯁꯤꯕꯤ ꯂꯩꯁꯕꯤ ꯇꯥꯗꯕ꯭ꯔꯣ ꯑꯩꯅ ꯉꯥꯡꯉꯁꯦ ꯇꯥꯗꯕ꯭ꯔꯣ